ꯑꯣ
ꯍꯥꯎ ꯆꯥꯔꯦ ꯀꯨꯏꯔꯦ ꯂꯣꯏꯕ
ꯔꯟ ꯀꯩ ꯏꯟꯖꯥꯡ ꯆꯥꯔꯒꯦ
ꯈꯣꯏ ꯅꯦ ꯍꯣꯏꯅꯦ ꯊꯔꯣꯏꯒ ꯌꯦꯟꯒ ꯊꯣꯡꯕ ꯄꯤꯔꯝꯃꯦ
ꯎꯅꯤ
ꯎꯝ
ꯀꯅꯥꯅꯣ ꯍꯥꯏꯁꯦ
ꯅꯦ ꯑꯍꯜꯅ
ꯑꯣ ꯑꯣ
ꯅꯨꯄꯤꯗꯣ ꯑꯉꯥꯡ ꯅꯨꯄꯤꯗꯣ
ꯎꯥ
ꯍꯣꯏ ꯑꯩ ꯄꯩꯈꯥ ꯃꯥꯛ ꯋꯥꯡꯉꯦꯅ
ꯔꯦꯟꯛ ꯀꯌꯥ ꯇꯥꯏ ꯍꯥꯏꯒꯦ
ꯑꯗꯨꯗꯤ ꯍꯥꯏꯗꯣꯛꯇ꯭ꯔꯤꯕ ꯃꯥꯛ ꯌꯦꯡꯕ ꯆꯠꯄꯗꯣ
ꯎꯝ ꯎꯝ
ꯑꯗꯨꯝ ꯃꯥꯛ ꯋꯥꯡꯉꯦꯅ
ꯎꯝ
ꯎꯝ ꯑꯣ
ꯅꯪ ꯇꯨꯝꯃꯕ
ꯇꯨꯝꯗ꯭ꯔꯤꯗ ꯑꯩꯗꯣ ꯚꯤꯗꯤꯑꯣ ꯁꯨꯝ ꯌꯦꯡꯉꯝꯕꯅꯤꯗ
ꯉꯁꯤ ꯐꯦꯁꯕꯨꯛꯀꯤ ꯑꯥ ꯅꯪ ꯐꯦꯁꯕꯨꯛ ꯄꯥꯏꯗꯦꯀꯣ
ꯄꯥꯏꯗꯦ
ꯑꯗꯨꯒꯤ ꯂꯥꯏꯔꯕ ꯋꯥꯔꯗ ꯒꯤ ꯋꯥꯔꯤ ꯉꯥꯛꯇꯥ ꯉꯏꯔꯦ
ꯑꯝꯍ
ꯑꯗꯨꯗꯤ ꯑꯗꯨꯗꯤ ꯅꯣꯏ ꯑꯗꯨꯝ ꯄꯨꯟꯅ ꯑꯗꯨꯝ ꯆꯥꯕ ꯀꯣꯟꯅꯅꯕ ꯄꯤꯔꯝꯃꯕꯣ
ꯑꯥ ꯑꯗꯨꯝ ꯀꯣꯟꯅꯔꯦ ꯍꯥꯏꯗꯤ ꯑꯗꯩꯩ ꯑꯩꯈꯣꯏ ꯃꯥꯁꯨ ꯆꯥꯛꯈꯨꯝ ꯆꯪꯕ ꯌꯥꯗꯦꯗꯅ
ꯑꯥ
ꯑꯗꯨꯒꯤ ꯑꯗꯨꯝ ꯍꯤꯟꯖꯥꯡꯗꯨ ꯉꯁꯥꯏꯁꯨ ꯎꯁꯣꯕ ꯇꯧꯔꯦꯀꯣ ꯊꯣꯡꯗ꯭ꯔꯦ ꯍꯧꯖꯤꯛꯁꯨ ꯍꯤꯖꯥꯡꯗꯨ ꯉꯁꯥꯏ ꯎꯁꯣꯕ
ꯍ ꯑꯣ ꯅꯥꯀꯟꯒꯤ ꯑꯗꯨꯗꯤ ꯅꯣꯏ ꯄꯨꯂꯞ ꯆꯥꯎꯔꯦ
ꯎꯝ
ꯅꯣꯏ ꯄꯨꯂꯞ ꯆꯥꯔꯨꯕꯔꯣ ꯎꯁꯣꯕ ꯀꯤꯗꯦ
ꯑꯥꯎ ꯆꯥꯎꯔꯦ
ꯎꯝ ꯃꯣꯏꯗꯤ ꯃꯦꯔꯥꯃꯤꯁ ꯑꯣꯏꯕ꯭ꯔꯥ ꯉꯥ ꯑꯣꯏꯕ꯭ꯔꯥ
ꯀꯩꯕ
ꯃꯣꯏꯗꯤ ꯃꯦꯔꯥꯃꯤꯁ ꯑꯣꯏꯕ꯭ꯔꯥ ꯉꯥ ꯑꯣꯏꯕ꯭ꯔꯥ
ꯑꯥꯎ ꯃꯦꯔꯥꯃꯤꯁ ꯑꯣꯏꯌꯦ ꯈꯨꯌꯥꯝ ꯑꯃ ꯃꯊꯦꯜꯗꯣ ꯀꯨꯟ ꯃꯉꯥ
ꯃꯌꯥꯝꯒꯤ ꯍꯥꯎꯕꯥ ꯀꯩꯅꯣꯒꯤ ꯒꯤ ꯃꯍꯥꯎ ꯑꯃ ꯊꯣꯛꯏ ꯑꯍꯥꯎꯕ ꯍꯥꯏꯁꯦ ꯆꯒꯦꯝꯄꯣꯝꯕ ꯌꯥꯎꯔꯝꯃꯅꯤ
ꯍꯣꯏ
ꯑꯗꯨ ꯌꯥꯎꯕ꯭ꯔꯥ
ꯌꯥꯎꯋꯦ ꯑꯗꯨꯗꯩꯩ ꯀꯩ ꯀꯩꯅꯣ ꯌꯥꯝ ꯌꯥꯎꯃꯦ ꯑꯁ ꯌꯦꯟꯁꯥꯡ ꯂꯣꯏ ꯁꯨꯔꯦ ꯍꯥꯏꯕ
ꯆꯒꯦꯝ ꯄꯣꯝꯕ ꯑꯗꯒꯤ ꯎꯌꯦꯟ ꯊꯣꯡꯕꯒꯨꯝꯕ ꯌꯥꯎꯕ꯭ꯔꯥ
ꯀꯩꯕ
ꯎꯨꯌꯦꯟ ꯊꯣꯡꯕꯗꯣ
ꯎꯌꯦꯟ ꯍꯥꯏꯁꯦ ꯀꯩꯅꯣ ꯈꯪꯗꯦ
ꯎꯌꯦꯟ ꯎꯌꯦꯟ ꯈꯪꯗ꯭ꯔꯣ ꯎꯌꯦꯟ ꯃꯁꯔꯨꯝ ꯃꯁꯔꯨꯝ
ꯈꯪꯗꯦ ꯑꯗꯨꯗꯤ ꯑꯩ ꯈꯪꯗꯦ ꯑꯗꯨ ꯈꯪꯗꯦ ꯈꯪꯗꯦ ꯃꯁꯛꯇꯣ ꯑꯗꯨꯝ ꯌꯥꯝꯗꯤ ꯌꯥꯝ ꯌꯥꯝꯃꯦꯕ ꯃꯁꯛ
ꯁꯅꯥ ꯇꯧꯕꯔꯥ ꯄꯥꯟꯒꯨꯝꯕꯁꯨ ꯌꯥꯎꯔꯝꯃꯅꯤ ꯄꯥꯟ ꯊꯣꯡꯕ ꯌꯥꯎꯕ꯭ꯔ
ꯈꯪꯗꯦ ꯎꯝ ꯈꯪꯗꯦꯕ ꯀꯃꯥꯏꯅ ꯍꯥꯏꯗꯣꯏꯅꯣ ꯑꯗꯒꯤ ꯑꯃ ꯑꯥ ꯃꯇꯨꯝ ꯃꯇꯨꯝ ꯑꯃ ꯁꯪꯒꯣꯝꯗ ꯊꯣꯡꯕꯤ
ꯑꯗꯨꯗ
ꯑ ꯑꯥ ꯑꯥ ꯑꯥ ꯑꯗꯨꯔ ꯑꯗꯨꯁꯨ ꯌꯥꯎꯔꯦ ꯈ꯭ꯔꯦꯆꯤꯁꯨ ꯌꯥꯎꯏ
ꯎꯝ ꯑꯩꯈꯣꯏ ꯀꯥꯡ ꯃꯇꯝ ꯑꯣꯏꯕꯒꯤ ꯈ꯭ꯔꯦꯆꯤꯁꯨ ꯌꯥꯎꯔꯝꯃꯅꯤ ꯀꯥꯡ ꯃꯇꯝ ꯑꯣꯏꯔꯦꯗꯅ ꯍꯧꯖꯤꯛꯇꯤ
ꯎꯝ ꯍꯥꯎꯖꯨ ꯌꯥꯝ ꯍꯥꯎꯋꯦꯕ ꯃꯣꯟ ꯃꯣꯟ ꯂꯥꯎꯔꯒꯅꯦ ꯈꯨꯍꯥꯎ ꯑꯃ
ꯃꯤ ꯌꯥꯝ ꯇꯧꯕ꯭ꯔꯥ
ꯌꯥꯝꯕ ꯍꯥꯏꯁꯦ ꯃꯤꯗꯣ ꯆꯥꯝꯃ
ꯃꯣꯏ ꯃꯣꯏ ꯃꯤ ꯌꯥꯝꯃꯝꯒꯅꯤ ꯃꯣꯏꯗꯤ ꯃꯣꯏ ꯃꯆꯥ ꯃꯌꯥꯝꯁꯨ ꯌꯥꯎꯕꯅꯤꯅꯅꯦ
ꯑꯗꯨꯃꯥꯏꯅ ꯑꯣꯏꯕꯒꯨꯝ ꯇꯧꯕꯅꯦꯕ
ꯑꯁꯤꯡꯕ ꯑꯣꯏꯔꯝꯒꯅꯤ
ꯑꯁꯤꯡꯕꯗꯤ ꯅꯠꯇꯦ ꯃꯣꯏꯅ ꯑꯁ ꯑ ꯍꯣꯏ ꯍꯥ ꯍꯣꯏ ꯍꯣꯏ ꯑꯗꯨꯃꯥꯏꯅ ꯍꯤꯟꯖꯥꯡ ꯅꯥꯄꯤꯗꯤ ꯑꯩꯈꯣꯏꯅ ꯁꯦꯝꯗ꯭ꯔꯦꯕꯀꯣ ꯃꯣꯏꯅ ꯑꯗꯨꯝ ꯁꯦꯝꯃꯒ ꯃꯤꯅ ꯑꯗꯨꯝ ꯄꯨꯂꯞ ꯇꯧꯕ ꯇꯧꯕꯗꯣ ꯑꯥꯗꯩ ꯊꯣꯡꯕꯗꯤ ꯊꯣꯡꯕꯗꯤ ꯁꯤꯗ ꯊꯣꯡꯉꯦꯕ
ꯑꯣ ꯁꯤ ꯊꯣꯡꯉꯒ ꯁꯦꯕꯥꯗꯤ ꯀꯩꯁꯨ ꯌꯥꯎꯗꯕꯗꯣ
ꯑ ꯁꯦꯕꯥꯗꯤ ꯌꯥꯎꯗꯕꯗꯣ ꯀꯩꯝꯇ ꯃꯤ ꯂꯥꯛꯄꯗ ꯑꯗꯨꯝ ꯑꯗꯨꯗꯣ ꯇꯧꯋꯦꯕ ꯑꯗꯨꯃꯥꯏꯅ
ꯃꯣꯏꯅ ꯄꯩꯁꯥ ꯄꯥꯏꯗꯅ
ꯍꯣꯏ ꯑꯗꯨꯃꯥꯏꯅ ꯇꯧꯔꯦ ꯑꯗꯨꯗꯤ ꯑꯩꯈꯣꯏꯗꯤ ꯑꯍꯥꯟꯕꯗꯣ ꯍꯤꯟꯖꯥꯡꯁꯦ ꯍꯥꯏꯗꯤ ꯑꯍꯥꯟꯕꯗ ꯌꯥꯝꯅ ꯍꯥꯞꯇꯕꯗꯣ ꯑꯗꯨꯒꯤꯅꯦ ꯍꯥꯏꯗꯤ ꯍꯤꯟꯖꯥꯡꯁꯦ ꯌꯥꯝꯗꯦꯅ ꯑꯩꯈꯣꯏꯗꯤ ꯑꯗꯨꯝ ꯆꯥꯔꯦ ꯑꯗꯨꯒꯅꯦ ꯍꯤꯟꯖꯥꯡꯁꯦ ꯁꯨꯝ ꯁꯨꯝ ꯌꯥꯝꯈꯠꯂꯛ ꯁꯨꯝ ꯁꯨꯝ ꯌꯥꯝꯈꯠ ꯂꯣꯏꯕ ꯅꯥꯏꯗꯕꯅꯦ ꯑꯗꯨꯗꯒꯤ ꯍꯤꯟꯖꯥꯡꯒ ꯂꯦꯝꯒꯠꯂꯕꯅꯦ ꯍꯥꯏꯕ
ꯎꯝ
ꯌꯥꯝꯃꯟꯕꯒꯤ
ꯑꯩ ꯎꯁꯣꯞ ꯆꯥꯖ ꯎꯁꯣꯞ ꯆꯥꯅꯤꯡꯉꯦ ꯎꯁꯣꯞ ꯆꯥ ꯍꯥꯎꯕꯅꯦ ꯍꯥꯏꯗꯤ ꯑꯩꯈꯣꯏ ꯑꯩꯈꯣꯏꯃꯅ ꯈꯠꯂꯁꯨ ꯉꯥ ꯑꯗꯨꯝ ꯆꯥꯕꯅꯤꯅꯅꯦ ꯃꯦꯔꯥꯃꯦꯁ ꯍꯥꯏꯗꯤ ꯃꯦꯔꯥꯃꯦꯁ ꯆꯥꯕꯁꯦ ꯁꯤꯅ ꯍꯦꯟ ꯄꯥꯝꯃꯦ ꯍꯥꯏꯕ ꯃꯦꯔꯥ ꯃꯦꯁ ꯁꯦ ꯁꯨꯝ ꯆꯥꯕ ꯐꯪꯗꯦꯗꯅ ꯍꯥꯏꯕꯗꯤ ꯑꯩꯈꯣꯏꯖꯦ ꯀꯩꯁꯨ ꯂꯩ ꯁꯥꯕꯤ ꯅ ꯎꯁꯣꯞ ꯀꯨꯝꯃꯗ ꯀꯩꯁꯨ ꯄꯨꯔꯥ ꯆꯠꯇꯦꯗꯅ ꯑꯈꯣꯏꯗꯦ
ꯎꯝ
ꯑꯗꯨꯗꯨꯅ ꯀꯩꯅꯣ ꯇꯧꯗꯦ ꯍꯥꯏꯕ
ꯑꯧ ꯃꯤ ꯑꯗꯨꯝ ꯃꯤꯖꯦ ꯑꯗꯨꯝ ꯂꯣꯏꯅꯃꯛ ꯃꯦꯔꯥꯃꯦꯁ ꯂꯣꯏ ꯆꯥꯅꯤꯡꯉꯤꯉꯣ ꯑꯌꯥꯝꯕ ꯃꯤꯒꯩꯁꯦ
ꯉꯥꯗꯥ ꯁꯨꯝ ꯆꯥꯅꯩꯗꯅ ꯑꯃꯕꯨ ꯑꯣꯏꯔꯣ ꯑꯃꯕꯨ ꯑꯣꯏꯔꯣ ꯖꯩꯒꯕꯨ ꯑꯣꯏꯔꯣ ꯁꯣꯁꯇꯤꯕꯨ ꯑꯣꯏꯔꯣ
ꯃꯥꯅꯦ ꯃꯊꯦꯜ ꯁꯨꯕꯗꯣꯀꯣ
ꯑ ꯑꯩ ꯆꯒꯦꯝ ꯑꯃꯨꯛ ꯆꯥꯅꯤꯡꯉꯦ ꯆꯒꯦꯝ ꯄꯣꯝꯕ ꯃꯌꯥꯝ ꯆꯥꯅꯤꯡꯉꯦ
ꯆꯥꯅꯤꯡꯉꯦ ꯑꯛ ꯑꯩꯖꯨ ꯉꯁꯥꯏ ꯆꯒꯦꯝꯄꯣꯝ ꯆꯥ ꯑꯗꯣ ꯆꯒꯦꯝꯄꯣꯕꯗꯣ ꯑꯃ ꯍꯥꯏꯗꯤ ꯇꯥꯁꯟꯕ ꯃꯌꯥꯏ ꯆꯠꯂꯛꯄ ꯇꯥꯏꯃꯤꯡ
ꯊꯥꯡ ꯉꯝꯗꯕꯗꯣ ꯆꯥꯕ ꯉꯝꯗꯕꯗꯣ
ꯑ ꯊꯟꯒꯠꯈꯤꯕ ꯑꯣꯏꯕ ꯈꯪꯕ꯭ꯔꯥ ꯑꯗꯨꯒꯤ ꯃꯣꯏ ꯆꯒꯦꯝ ꯄꯣꯝꯕꯗꯣ ꯍꯣ ꯍꯥꯎꯇꯦꯕꯨꯗꯤ ꯍꯥꯏꯕꯕꯨꯗꯤ ꯌꯥꯗꯦꯕꯀꯣ ꯑꯗꯨꯝ ꯍꯥꯎꯕꯨꯗꯤ ꯍꯥꯎꯋꯦꯕ
ꯎꯝ
ꯑꯁ ꯆꯥꯕꯗꯤ ꯐꯖꯅ ꯆꯥꯁꯤꯜꯂꯦ ꯑꯗꯒꯤ ꯍꯩ ꯊꯣꯡꯕꯒꯒꯅꯦ ꯈꯨꯍꯥꯎ ꯑꯃ
ꯅꯪꯅ ꯀꯌꯥꯝ ꯅꯪꯅ ꯀꯌꯥꯝ ꯆꯥꯅ ꯉꯝꯗꯧꯔꯤꯒꯦ ꯅꯪ ꯆꯥꯕ ꯍꯥꯏꯖꯦ ꯀꯩꯁꯨ ꯆꯥꯔꯝꯃꯣꯏ
ꯆꯥꯕꯨꯗꯤ ꯆꯥꯗꯦꯗ ꯌꯥꯝ ꯌꯥꯝ ꯑꯗꯨꯕꯨꯗꯤꯀꯣ ꯑꯁ ꯁꯅꯥ ꯊꯣꯡꯕꯖꯨ ꯍꯥꯎꯌꯤ
ꯑꯩꯅ ꯈ꯭ꯋꯥꯏ ꯑꯉꯥꯡ ꯑꯣꯏꯉꯩ ꯈ꯭ꯋꯥꯏ ꯄꯥꯝꯕ ꯕꯣꯕꯣꯛꯒ ꯑꯩꯒ ꯊꯕꯛ ꯁꯨꯝ ꯆꯠꯄꯗ ꯈ꯭ꯋꯥꯏ ꯄꯥꯝꯕꯁꯦ ꯁꯅꯥ ꯊꯣꯡꯕꯒ ꯆꯥꯛꯍꯥꯎꯒ ꯑꯥꯏꯅ ꯑꯉꯥꯡ ꯑꯣꯏꯔꯤꯉꯩꯗ ꯄꯥꯝꯕꯁꯦ
ꯎꯝ ꯑꯁ ꯁꯅꯥ ꯊꯣꯡꯕꯖꯤꯅꯦ ꯑꯗꯣ ꯉꯁꯥꯏꯁꯦ ꯑꯥ ꯎꯁꯣꯞ ꯑꯣꯏꯔꯀꯣ ꯁꯅꯥꯗꯣꯃ ꯄꯦꯟꯅ ꯆꯥꯕ ꯆꯥꯏꯍꯥꯕ
ꯁꯅꯥ ꯇꯨꯝꯕꯗꯣ ꯆꯥꯎꯌꯦꯀꯣ ꯑꯗꯨꯒ ꯑꯁ ꯑ ꯑꯩꯈꯣꯏ ꯏꯅꯝꯃꯥ ꯍꯣꯏ ꯑꯗ ꯑꯈꯣꯏ ꯆꯥ ꯍꯣꯏꯗꯒꯤ ꯂꯧꯁꯜꯂꯦ ꯃꯣꯏꯁꯨ ꯄꯥꯛ ꯍꯥꯏꯗꯤ ꯃꯣꯏꯁꯨ ꯑꯗꯨꯝ ꯆꯥꯗꯤ ꯆꯥꯔꯒ ꯑꯃ ꯃꯇꯨꯝ ꯂꯦꯝꯕꯗꯣ ꯈꯪꯕ꯭ꯔꯥ
ꯈꯪꯉꯦ
ꯑꯥ ꯑꯗꯨꯃꯥꯏꯅ ꯇꯧꯔꯒ ꯆꯥꯏ
ꯍꯌꯦꯡ ꯈꯦꯠꯆ꯭ꯔꯤ ꯍꯧꯗꯔꯅꯤ
ꯍꯌꯦꯡ ꯍꯌꯦꯡ ꯍꯌꯦꯡ ꯀꯥꯡꯂꯣ
ꯀꯥꯡ ꯅꯠꯇꯦ ꯀꯥꯡ ꯅꯠꯇꯦ ꯑꯗꯨꯁꯨ ꯆꯥꯗꯔꯕ ꯀꯥꯟ
ꯀꯥꯡꯖꯦ ꯀꯔꯝ ꯀꯥꯟꯗꯅꯣ
ꯍꯥꯥ
ꯀꯥꯡꯖꯦ ꯀꯔꯝ ꯀꯥꯟꯗꯅꯣꯕ
ꯀꯥꯡ ꯀꯥꯡ ꯋꯠꯂꯝꯈꯤꯅꯤ ꯀꯥꯡ ꯀꯩꯅꯣ ꯗꯧꯍꯧꯗꯗꯤ ꯈꯪꯗꯦ ꯗꯦꯠ ꯀꯌꯥꯗꯅꯣꯗꯤ ꯈꯪꯗꯦ ꯁꯤꯗꯅꯦ ꯍꯥꯏꯕ ꯗꯣ ꯇꯥꯕ꯭ꯔ
ꯎꯝ ꯅꯣꯏ ꯑꯉꯥꯡꯗꯣ ꯀꯞꯄꯤꯔꯣ
ꯎꯝ ꯄꯤꯗꯅꯤ ꯍꯥꯏꯕꯗꯨꯗꯤ ꯈꯪꯗꯦꯕ
ꯎꯝ
ꯍꯥꯏꯗꯤ ꯗꯥꯏꯔꯦꯛ ꯁꯤꯗꯅꯤ ꯍꯥꯏꯕꯗꯨꯗꯤ ꯈꯪꯗꯨꯗ ꯀꯥꯡ ꯑꯗꯨꯝ ꯍꯧꯅꯔꯛꯑꯅꯤꯕ ꯍꯧꯖꯤꯛ
ꯎꯝ ꯑꯩꯈꯣꯏ ꯏꯃꯥꯟꯅꯕꯤꯅꯖꯨ ꯀꯥꯡꯗꯣ ꯀꯩꯅꯣ ꯇꯧꯖꯦꯅ ꯄꯨꯟ ꯖꯦꯅ ꯍꯥꯏꯕꯅꯦ ꯄꯨꯟꯖꯦꯅ ꯍꯥꯏꯕꯅꯦꯕ
ꯎꯝ
ꯕꯃꯣꯟ ꯂꯩꯀꯥꯏꯗꯩ ꯏꯃꯥꯟꯅꯕꯤ ꯑꯃꯅ
ꯕꯃꯣꯟ
ꯎꯝ ꯅꯠꯇꯦꯗ ꯍꯩꯖꯤꯛ ꯄꯨꯟꯁꯦ ꯈꯣꯠꯁꯦꯅ ꯍꯥꯏꯕꯅꯤ ꯑꯗꯣ ꯑꯩꯈꯣꯏꯁꯨ ꯁꯣꯝ ꯅꯥꯀꯟꯗ ꯇꯧꯕꯒꯤ ꯍꯥꯏꯅꯕꯅꯤꯅ ꯀꯣ
ꯎꯝ
ꯑꯗꯨꯅ ꯈꯪꯗꯦ ꯃꯥꯗꯣ ꯑꯥ ꯃꯄꯥꯟꯗꯒꯤ ꯂꯥꯛꯇꯣꯏ ꯊꯣꯛꯂꯛꯇꯣꯏꯅꯦꯅꯦ ꯐꯩ ꯃꯥꯗꯤꯀꯣ ꯑꯗꯨꯝ ꯊꯣꯛꯂꯛꯄ ꯈꯨꯗꯤꯡꯒꯤ ꯑꯗꯨꯅꯦ ꯑꯩꯈꯣꯏꯒꯤ ꯑꯗꯨꯝ ꯀꯩꯅꯣꯝ ꯀꯩꯅꯣꯝ ꯑꯗꯨꯝ ꯂꯩꯔꯛꯇꯣꯏꯅꯦꯕ ꯈꯪꯕ꯭ꯔꯥ ꯑꯈꯣꯏ ꯃꯔꯤꯒꯤ
ꯎꯝ ꯅꯣꯏ ꯀꯣꯂꯦꯖ ꯄ꯭ꯔꯥꯇꯤꯗ ꯅꯠꯇ꯭ꯔꯣ
ꯀꯣꯂꯦꯖ ꯄ꯭ꯔꯥꯇꯤ ꯅꯠꯇꯦ ꯊꯥꯏꯅ ꯑ ꯁ꯭ꯀꯨꯜꯒꯤ ꯍꯥꯏ ꯁ꯭ꯀꯨꯜꯒꯤ ꯀ꯭ꯂꯥꯁ ꯁꯤꯛꯁꯇꯒꯤꯔꯣ ꯀ꯭ꯂꯥꯁ ꯁꯚꯦꯟꯗꯩ ꯄꯨꯂꯛꯏꯅꯦ
ꯑꯗꯨ ꯅꯣꯏ ꯑꯝꯇ ꯔꯦꯟꯗꯤꯞꯇꯤ ꯑꯝꯇ ꯃꯥꯟꯅꯗꯕ꯭ꯔꯥ
ꯀ꯭ꯂꯥꯁ ꯇꯨꯌꯦꯜ ꯐꯥꯎ ꯀ꯭ꯂꯥꯁ ꯇꯨꯌꯦꯜ ꯐꯥꯎ
ꯑꯗꯨꯝ ꯄꯨꯂꯞ ꯇ ꯑꯗꯨꯝ ꯇꯝꯃꯤꯟꯅꯔꯛꯄ꯭ꯔꯣ
ꯑ ꯑꯍꯨꯝ ꯑꯝꯇꯝꯃꯤꯟꯅꯔꯛꯑꯦ ꯑꯅꯤ ꯑꯃꯅ ꯇꯝꯃꯤꯟꯅ-ꯅ-ꯅ ꯇꯝꯃꯤꯅꯗ꯭ꯔꯦꯕꯀꯣ ꯑꯗꯣ ꯇꯝꯃꯤꯟꯅꯗ꯭ꯔꯁꯨ ꯇꯨꯏꯁꯟ ꯄꯨꯟꯕꯗꯣ ꯈꯪꯕ꯭ꯔꯥ
ꯎꯝ
ꯃꯥꯏ ꯃꯥꯏꯅ ꯇꯧꯔꯛꯄ ꯀ꯭ꯂꯥꯁ ꯇꯨꯌꯦꯜꯐ ꯐꯥꯎ ꯑꯗꯒꯤ ꯑꯗꯨꯛ ꯀꯣꯂꯦꯖ ꯑꯗꯨ ꯀꯣꯂꯦꯖ ꯇꯝ ꯃꯁꯨ ꯀꯣꯂꯦꯖ ꯇꯝꯕꯁꯨ ꯑꯗꯨꯝ ꯀꯣꯂꯦꯖꯁꯤꯅ ꯑꯃꯨꯛ ꯑꯥ ꯀꯣꯂꯦꯖꯇ ꯑꯃꯨꯛ ꯑꯅꯤ ꯑꯅꯤ ꯄꯨꯟꯅꯕ ꯑꯃꯨꯛ ꯑꯗꯨꯃꯥꯏꯇꯧꯕ ꯄꯨꯟꯕ ꯍꯥꯏꯁꯤꯁꯨ ꯑꯗꯨꯝ ꯑꯗꯨꯝ ꯄꯨꯜꯂꯦꯕ ꯍꯥꯏꯗꯤ ꯇꯦꯟ ꯂꯣꯏꯔꯒ ꯃꯤ ꯂꯥꯞꯅꯒꯤꯕ ꯂꯩꯗꯅ ꯂꯥꯞꯅꯗꯦꯕ ꯑꯗꯨꯏ ꯍꯥꯏꯔꯨꯔꯗꯤ
ꯎꯝ
ꯃꯃꯥꯡꯗꯁꯨ ꯏ꯭ꯁꯀ꯭ꯔꯥꯐ ꯂꯩꯛꯇꯣꯏꯅꯤ ꯀꯅꯥ
ꯑꯩꯈꯣꯏꯅ ꯑꯃꯨꯛ ꯂꯥꯞꯅꯩꯌꯦꯕ ꯑꯗꯨ ꯄꯨꯟꯕ ꯃꯇꯝꯗꯗꯤ ꯅꯨꯡꯉꯥꯏꯅꯗꯕ ꯀꯔꯤꯝ ꯂꯩꯇꯕꯗꯣ ꯁꯤ ꯊꯣꯛꯂꯛꯑꯒ ꯑꯩ ꯕꯦꯁ ꯐ꯭ꯔꯦꯟꯗꯣ
ꯍꯣꯏ ꯑꯗꯒꯤ ꯃꯃꯥꯡꯗ ꯃꯃꯥꯡꯗ ꯏ꯭ꯁꯀ꯭ꯔꯥꯐ ꯂꯩꯔꯛꯀꯅꯤꯀꯣ ꯄꯥꯔꯐ꯭ꯌꯨꯝ ꯑꯗꯩ ꯃꯌꯥꯝ ꯂꯩꯔꯑꯦꯕ ꯑꯗꯒꯤ ꯃꯥꯏ ꯃꯥꯏꯅ ꯂꯦꯞꯄꯗꯤ ꯃꯌꯥꯝ ꯑꯗꯒꯤ ꯃꯥꯒꯤ ꯑꯆꯥꯄꯣꯠꯀ ꯄꯤꯔꯛꯄꯁꯦ ꯆꯣꯛꯀ꯭ꯂꯦꯠꯀ ꯄꯤꯔꯛꯄꯁꯦ ꯈꯝꯕ꯭ꯔꯃꯥꯏ ꯈꯪꯉꯕꯗꯨꯅ ꯑꯩꯈꯣꯏꯅ ꯑꯗꯨꯝꯅ ꯄꯨꯔ ꯂꯥꯛꯇꯣꯏꯅꯦ ꯌꯨꯝꯗ ꯏꯃꯥꯟꯅꯕꯤꯗꯨ
ꯎꯝ
ꯄꯨꯔꯦ ꯄꯨꯔꯦ ꯍꯥꯏꯔꯒꯅ ꯄꯨꯔꯣ ꯄꯨꯔꯣ ꯀꯩꯁꯨꯝ ꯑꯃ ꯀꯩꯝ ꯈꯟꯅꯗꯕꯗꯣ ꯈꯪꯕ꯭ꯔ ꯍꯣꯏ ꯀꯔꯤ ꯈꯟꯅꯗꯕ ꯍꯥꯏ ꯆꯣꯛꯂꯦꯠꯁꯦ ꯑꯗꯨꯝ ꯂꯩꯔꯝꯕꯁꯦ ꯈꯪꯕ꯭ꯔꯥ ꯃꯥꯏꯐꯃꯨꯡꯗ ꯑꯗꯨꯝ ꯂꯩꯔꯝꯕꯁꯦ ꯈꯡꯕ꯭ꯔꯥ ꯑꯗꯨꯝ ꯁꯤ ꯄꯨꯔꯦꯀꯣ ꯁꯤ ꯄꯨꯔꯦꯀꯣ ꯍꯥꯏ ꯍꯥꯞꯆꯤꯜ ꯍꯥꯞꯆꯤꯜ ꯑꯗꯨꯝ ꯂꯥꯛꯇꯣꯏꯅꯦꯕ ꯃꯥꯁꯨ ꯀꯩꯝ ꯍꯥꯏꯗꯦꯕ ꯑꯗꯒꯤ ꯑ ꯑꯩꯈꯣꯏ ꯄꯣꯠꯁꯦ ꯀꯩꯅꯣꯝ ꯑ ꯄꯣꯠꯁꯦ ꯑꯃ ꯀꯩꯅꯣꯝ ꯐꯖꯕ ꯑꯃ ꯂꯩꯕꯁꯦ ꯍꯥꯏꯗꯤ ꯑꯩꯒꯤ ꯄꯣꯠ ꯐꯖꯕ ꯑꯃ ꯂꯩ ꯀꯣ ꯃ ꯁꯤ ꯄꯥꯝꯃꯦ ꯑꯩ ꯂꯧꯔꯅꯤꯀꯣ ꯍꯥꯏꯔꯗꯤ ꯑꯗꯨꯝ ꯂꯧꯒꯤꯗꯣꯏꯅꯦꯕ ꯀꯩꯁꯨꯝ ꯈꯟꯅꯗꯕꯒꯤ ꯈꯪꯕ꯭ꯔꯥ ꯑꯗꯨꯃꯥꯏꯅ ꯇꯧꯗꯣꯏꯅꯦ ꯅꯣꯛꯅꯤꯡꯉꯗꯕ ꯑꯗꯨꯏ ꯍꯥꯏꯔꯗꯤ ꯐꯩꯗ ꯑꯥ ꯐꯩ ꯍꯥꯏꯕ ꯌꯥꯝꯅ ꯑꯗꯨꯏ ꯍꯥꯏꯔꯗꯤ ꯃꯥ ꯀꯨꯏꯅ ꯋꯥꯔꯤ ꯁꯥꯟꯅꯗ꯭ꯔꯁꯨ ꯅꯣꯡ ꯐꯥꯗꯣꯛ ꯑꯗꯨꯝ ꯄꯨꯟꯕꯗ ꯑꯗꯨꯝ ꯀꯩꯝ ꯍꯣꯡꯗꯕꯗꯣ
ꯑꯗꯨ ꯑꯩꯅ ꯍꯥꯏꯗꯤ ꯑꯗꯨꯃꯥꯏꯅ ꯇꯧ ꯍꯥꯏꯕ ꯑꯩꯈꯣꯏꯁꯨ ꯍꯥꯏꯕꯗꯤ ꯑꯃ ꯀꯔꯤꯝꯇ ꯈꯟꯅꯗꯕ ꯍꯥꯏꯕ ꯂꯩꯗꯅ ꯃꯤꯁꯦ ꯅꯛꯅꯒ ꯂꯩꯕꯗꯨ ꯑꯗꯨ ꯑꯣꯏꯗꯕꯗꯣ ꯈꯪꯕ꯭ꯔꯥ
ꯅꯨꯡꯉꯥꯏ
ꯅꯪꯒꯤ ꯑꯃ ꯀꯣꯟꯐꯥꯌꯔ ꯂꯩꯈꯤꯕꯗꯣ ꯑꯗꯨ ꯂꯨꯄꯥ ꯂꯤꯁꯤꯡ ꯑꯃꯗ ꯑꯃꯔ ꯑꯃ ꯍꯥꯞꯄꯦ ꯑꯃꯅ
ꯅꯠꯇꯦꯍꯦ ꯀꯩꯅꯣ ꯑꯃ ꯅꯠꯇꯦ ꯑꯩꯗꯤ ꯑꯅꯤꯒꯤꯅꯦ ꯑꯅꯤ ꯑꯅꯤ ꯑꯗꯨꯝ ꯂꯩꯅꯦ
ꯑꯅꯤꯗ ꯂꯨꯄꯥ ꯀꯌꯥ
ꯑꯦ ꯑꯅꯤꯗ ꯂꯤꯁꯤꯡ ꯑꯅꯤꯒ ꯆꯥꯝꯃꯔ ꯆꯅꯤꯔꯣ ꯑꯣꯏꯃꯥ ꯋꯥꯟ ꯂꯤꯁꯤꯡ ꯑꯃ ꯆꯥꯝꯃ ꯂꯤꯁꯤꯡ ꯑꯃ ꯆꯥꯝꯗ ꯂꯩꯕ
ꯍꯧꯖꯤꯛ ꯅꯪ ꯀꯥꯏꯗꯩ ꯀꯛꯏꯅꯣ ꯍꯥꯏꯖꯦ ꯂꯤꯁꯤꯡ ꯑꯃ ꯆꯥꯝꯃ ꯑꯣ ꯀꯥꯏꯗꯩ ꯀꯛꯏꯅꯣ
ꯇꯤ ꯑꯩ ꯍꯧꯖꯤꯛꯇꯤ ꯀꯛꯇ꯭ꯔꯦ ꯑꯩ ꯊꯥꯏ ꯑꯩ ꯐꯦꯕꯋꯥꯔꯤꯗ ꯂꯩꯒꯤꯕꯅꯦ ꯑꯗꯣ ꯍꯧꯖꯤꯛꯐꯥꯎ ꯑꯗꯨꯝ ꯂꯩꯔꯤꯌꯦ ꯑꯥ ꯂꯩꯔꯤꯑꯕ
ꯂꯣꯏꯗꯤ ꯂꯧꯗꯣꯔꯝꯃꯅꯤ
ꯎꯝ ꯑꯗꯨꯝ ꯊꯥ ꯑꯃ ꯑꯃ ꯑꯗꯨꯝ ꯆꯠꯅ ꯆꯠꯈꯤꯕ ꯃꯥꯜꯂꯤ
ꯑꯩꯁꯨ ꯄꯝ ꯑꯃꯈꯛꯇꯅꯤ ꯄꯝ ꯄꯝꯁꯦ ꯑꯅꯤ ꯑꯅꯤꯈꯛ ꯅꯦꯝꯃꯦ ꯈꯖꯥꯏ ꯅꯥꯝ ꯅꯥꯝꯃꯁꯦ ꯑꯃꯈꯛꯇꯅ ꯀꯩꯁꯨ ꯀꯣꯟꯅꯗꯕꯅꯦ ꯎꯝ ꯁꯤꯅꯗꯦ ꯑꯅꯤ ꯑꯗꯨꯗꯤ ꯏꯁꯦꯟꯁꯅꯤꯅ
ꯎꯝ ꯑꯩꯒꯤꯗꯣ ꯏꯆꯦꯟꯁꯂꯅꯦ
ꯑꯠꯇꯦ ꯀꯣꯁꯥꯏꯔꯤ ꯏꯁꯅꯦ ꯑꯦ ꯀꯩꯅꯦ ꯏꯁꯦꯟꯁ ꯅꯠꯇꯦ ꯏꯁꯦꯟꯁ ꯀꯨꯝꯕꯩ ꯃꯑꯣꯡꯅꯤ ꯀꯩꯅꯣꯃꯥꯗꯤ ꯃꯥꯥꯏꯒꯤꯗꯤ ꯍꯥꯏꯗꯤ
ꯎꯝ ꯌꯥꯝꯃꯤꯗꯅꯀꯣ ꯃꯥꯒꯤꯗꯤ
ꯎꯤ ꯑꯃ ꯑꯗꯨꯝ ꯑꯇꯥꯡ ꯑꯇꯥꯡ
ꯎꯝ ꯑꯗꯣ ꯑꯩꯈꯣꯏ ꯄꯥꯗꯤ ꯑꯗꯨ ꯇꯩꯕꯗꯣ ꯃꯨꯁꯜꯂꯦꯅ ꯍꯥꯏꯕ ꯈꯪꯕ꯭ꯔꯥ ꯃꯨꯗꯤ ꯃꯨꯁꯜꯂꯦ ꯑꯗꯣ ꯃꯨꯗꯤ ꯃꯨꯁꯜꯂꯤꯉꯣ ꯏꯆꯦꯈꯣꯏ
ꯑꯗꯨꯔ ꯅꯪ ꯃꯨꯁꯟꯕ꯭ꯔꯥ
ꯃꯨꯁꯜꯂꯦ ꯃꯥꯏꯕꯨꯗꯤ ꯅꯥꯜꯂꯦꯕꯀꯣ ꯑꯗꯨꯒ ꯑꯃ ꯑꯥ ꯁꯤꯔꯝ ꯇꯩꯕꯗ ꯑꯃ ꯃꯨꯁꯟꯕꯗꯣ ꯑꯣꯏꯌꯦꯕ ꯄꯣꯠꯇꯣ
ꯑ ꯑꯍꯣ ꯑꯍꯣ ꯍꯣꯏ ꯍꯣꯏ
ꯍꯦꯛ ꯇꯩꯁꯟꯕꯒ ꯃꯨꯁꯟꯕꯗꯨ ꯑꯣꯏꯕ
ꯑ ꯍꯣꯏ ꯍꯣꯏ ꯑꯍꯥꯟꯕꯗꯤ ꯍꯥꯏꯔꯦ ꯑꯗꯨ ꯉꯥꯛꯇꯪ ꯂꯩꯔ ꯑꯗꯨꯝ ꯉꯧꯊꯣꯔꯛꯄꯗꯤ ꯃꯥꯜꯂꯤꯗ
ꯎꯝ ꯑꯗꯩ ꯁꯟꯁꯀ꯭ꯔꯤꯟꯁꯨ ꯑꯐꯕ ꯑꯃ ꯁꯤꯖꯤꯟꯅꯅꯤꯡꯉꯤ ꯇꯧꯏꯖꯦ ꯄꯩꯁꯥ ꯇꯥꯡꯕ ꯍꯥꯏꯇꯥꯔꯦ
ꯁꯟꯁꯀ꯭ꯔꯤꯟꯗꯨ ꯑꯣꯔꯤ ꯐ꯭ꯔꯦꯝꯒꯤꯗꯣ ꯑꯩꯁꯦ ꯅꯨꯡꯉꯥꯏꯌꯦ ꯂꯨꯄꯥ ꯐꯥꯏꯚ ꯐꯤꯐꯇꯤ ꯐꯤꯐꯇꯤ ꯑꯦꯁ ꯄꯤ ꯑꯦꯞ ꯐꯤꯐꯇꯤꯗꯣ
ꯑꯩꯈꯣꯏ ꯏꯃꯨꯡ ꯑꯗꯨ ꯉꯥꯛꯇ ꯁꯤꯖꯤꯟꯅꯩ ꯍꯧꯖꯤꯛ ꯏꯅꯝꯃ ꯑꯍꯟꯁꯨ ꯁꯤꯖꯤꯟꯅꯩ ꯏꯅꯝꯃ ꯑꯇꯣꯝꯕꯤꯁꯨ ꯁꯤꯖꯤꯟꯅꯩ ꯑ ꯑꯩꯈꯣꯏ ꯏꯃꯥꯁꯨ ꯁꯤꯖꯤꯟꯅꯩ ꯑꯩꯖꯨ ꯁꯤꯖꯤꯟꯅꯩ
ꯒꯤ ꯑꯩꯅ ꯑꯃ ꯁꯤꯖꯤꯟꯅꯩ ꯍꯥꯏꯕꯗꯣ ꯂꯤꯁꯤꯡ ꯑꯃ ꯑꯗꯨꯃꯥꯏꯅ ꯄꯤ ꯍꯥꯏꯕꯗꯣ
ꯎꯝ
ꯑꯗꯨꯗꯤ ꯅꯨꯡꯉꯥꯏꯑꯕ ꯈꯪꯕ꯭ꯔꯥ ꯑꯗꯨ ꯇꯩꯕꯗꯣ ꯍꯥꯏꯗꯤ ꯃꯥꯏꯖꯨ ꯃꯨꯖꯨ ꯃꯨꯁꯟꯗꯦ ꯑꯗꯨꯗꯒꯤ ꯃꯥꯥꯏ ꯃꯔꯨꯝ ꯃꯔꯨꯝ ꯇꯧꯕꯁꯨ ꯂꯣꯏ ꯐꯩꯑꯕ
ꯎꯝ ꯑꯖ ꯍꯖꯤꯛꯀꯤ ꯍꯥꯏ ꯀꯤ ꯑꯩꯅ ꯍꯥꯏꯕꯗꯣ ꯑꯗꯨꯨꯁꯨ ꯑꯩꯒꯤꯁꯨ ꯐꯥꯔꯃꯥꯁꯤ ꯇꯩꯔꯝꯕꯗꯣ ꯑꯗꯨꯝ ꯂꯥꯏꯠ ꯋꯦꯠ ꯑꯣꯏꯌꯦꯕꯀꯣ ꯑꯗ ꯑꯗꯨ ꯂꯥꯏꯠ ꯋꯦꯠ ꯑꯣꯏꯕꯗꯣ ꯑꯁꯤ ꯁꯨꯝ ꯂꯥꯏꯠ ꯋꯦꯠ ꯑꯣꯏꯑꯦꯕ ꯅꯞꯄ ꯈꯣꯠꯄꯗꯣ